ꯍꯜꯂꯣ ꯇꯨꯝꯗ꯭ꯔꯤꯗ
ꯍꯧꯖꯤꯛ ꯑꯦꯝ ꯌꯨꯒꯤ ꯀꯩꯅꯣꯝ ꯈꯔ ꯊꯥꯖꯅꯕ ꯃꯥꯜꯂꯤꯅꯦ ꯃꯣꯏ ꯄ꯭ꯔꯤꯄꯦ ꯑꯩꯆ ꯗꯤꯒꯤ ꯄ꯭ꯔꯤꯄꯦ ꯑꯩꯆ ꯗꯤ ꯐꯣꯝ ꯊꯥꯅꯕ ꯃꯥꯜꯂꯦꯕ
ꯑꯥ ꯊꯥꯅꯔꯕꯅꯦ ꯍꯟꯗꯛꯀꯤ
ꯑꯥ ꯃꯣꯏꯗꯨꯕꯨ ꯀꯃꯥꯏꯅ ꯇꯧꯔꯤꯒꯦ ꯅꯣꯇꯤꯁꯇꯨꯖꯨ ꯐꯖꯅ ꯏꯗꯦꯅꯦ ꯍꯥꯏꯗꯤ ꯀ꯭ꯌꯨ ꯏꯇꯤ ꯇꯧꯅꯤꯒꯥꯏ ꯑꯗꯨꯕꯨ ꯅꯦꯠ ꯌꯥꯎꯗꯔꯗꯤ ꯌꯥꯔꯝꯃꯣꯏꯗ
ꯀꯩꯅꯣ ꯀ꯭ꯋꯨ ꯑꯦꯝ ꯌꯨꯗꯗꯤ ꯀ꯭ꯌꯨ ꯏꯇꯤ ꯆꯠꯅꯈꯤꯗ꯭ꯔꯃꯤꯗꯥ
ꯑꯗꯨꯗꯤ ꯃꯣꯏ ꯅꯣꯇꯤꯁꯇ ꯊꯣꯛꯄꯗꯨꯗꯤ ꯑꯗꯨꯃꯥꯏꯅ ꯊꯣꯛꯏꯕ ꯍꯥꯏꯗꯤ ꯃꯣꯏꯒꯤ ꯑꯦꯝꯌꯨꯒꯤ ꯋꯦꯕꯁꯥꯏꯠꯇ ꯅꯣꯇꯤꯁ ꯍꯥꯞꯄꯤꯗꯅ
ꯑꯥ
ꯑꯗ ꯑꯩꯅ ꯗꯥꯎꯟꯂꯣꯗ ꯇꯧꯔꯒ ꯌꯦꯡꯕꯗꯀꯣ ꯃꯣꯏ ꯅꯣꯇꯤꯁ ꯆ ꯆꯞꯇꯤ ꯃꯥꯟꯅꯕ ꯃꯃꯥꯡ ꯆꯍꯤꯗꯖꯨ ꯑꯅꯤ ꯑꯍꯨꯝ ꯍꯥꯞꯄꯤꯗꯅ ꯑꯗꯨꯒ ꯃꯣꯏꯒꯤ ꯀ꯭ꯂꯣꯁ ꯀꯩꯀꯥꯒ ꯌꯥꯝ ꯄꯜꯂꯒ ꯍꯥꯏꯌꯦꯕ ꯃꯥꯌꯦꯛꯇꯤ ꯑꯝꯇ ꯁꯦꯡꯗꯕ ꯃꯣꯏꯅ ꯍꯥꯏꯗꯣ ꯑꯗꯨ ꯈꯪꯗꯕ ꯃꯤ ꯑꯗꯨꯗꯤ ꯃꯃꯥꯡꯗꯁꯨ ꯀ꯭ꯌꯇꯤ ꯊꯥꯅꯤ ꯀꯥꯏꯅ ꯈꯟꯗꯅ ꯑꯗꯨꯝ ꯐꯣꯝꯁꯨ ꯊꯥꯖꯟꯃꯤꯅꯔꯦꯗꯅ ꯑꯗꯩꯗꯤ ꯄꯩꯁꯥ ꯃꯥꯡꯅꯕ ꯃꯌꯥꯝ ꯌꯥꯎꯕ ꯃꯥꯜꯂꯦꯕ
ꯑꯗꯨ ꯌꯥꯎꯈꯤꯕꯅꯦ ꯌꯥꯎꯈꯤꯕꯅꯦ ꯃꯔꯛꯀꯤꯤꯕꯨꯗꯤ ꯇꯧꯅꯤ ꯍꯥꯏꯖꯤꯜꯂꯒꯅꯦ
ꯑꯥ
ꯄꯩꯁꯥ ꯄꯣꯝꯊꯥꯗꯜꯂꯂꯛꯀꯤꯕꯨꯗꯤ ꯂꯧꯗꯕ
ꯑꯥ ꯑꯗꯨ ꯑꯁ ꯍꯣꯏ
ꯑꯁ ꯑꯦꯝꯌꯨ ꯖꯦ ꯈꯪꯗꯦꯗ ꯑꯉꯣ ꯀꯔꯞꯁꯟꯒꯤ ꯀꯔꯞꯁꯟ ꯉꯥꯛꯇ ꯉꯥꯏꯔꯦꯗ
ꯎꯝ ꯑꯗꯨꯗ ꯃꯤꯗꯤ ꯑꯥ ꯐꯖꯅ ꯍꯥꯏꯕꯤꯔꯗꯤ ꯐꯗꯧꯕ ꯎꯝ ꯎꯝ
ꯄꯥ ꯂꯝꯗ ꯂꯥꯏꯔꯤꯛ ꯇꯝꯃꯒ ꯍꯩꯕꯕꯨꯗꯤ ꯃꯌꯥꯝ ꯌꯥꯎꯏ ꯂꯥꯏꯔꯤꯛ ꯇꯥꯛꯄ ꯍꯩꯕ
ꯑꯥ
ꯂꯥꯔꯤꯛ ꯂꯥꯏꯔꯤꯛ ꯍꯩꯇꯕ ꯃꯌꯥꯝ ꯁꯥꯏꯒꯤ ꯈꯣꯡꯖꯜꯂꯒ ꯂꯩꯕ ꯑꯣꯖꯥꯖꯤꯡ ꯌꯥꯎꯕꯗꯣ ꯀꯗꯥꯏ ꯈꯥꯏꯟ ꯇꯥꯅꯍꯟꯕꯤ ꯑꯗꯨ ꯇꯥꯅꯕꯤ ꯁꯤꯕ ꯀꯤꯗꯧ ꯒꯨꯟꯗꯥ ꯇꯧꯕ ꯇꯥꯔꯤꯗꯣ
ꯑꯥ
ꯑꯗꯨ ꯐꯖꯜꯂ ꯄꯋꯥꯔꯗꯤ ꯃꯣꯏꯅꯥ ꯍꯦꯂꯦꯗꯅ
ꯍꯣꯏ
ꯑꯗꯨꯅ ꯂꯥꯔꯤꯛ ꯍꯩꯕ ꯑꯣꯖꯥꯁꯨ ꯂꯥꯏꯔꯤꯛ ꯇꯥꯛꯅꯤꯡꯉꯛꯇ꯭ꯔꯦꯕꯀꯣ ꯄꯋꯥꯔ ꯄꯥꯝꯃꯦꯕ ꯍꯥꯏꯗꯤ ꯃꯤꯖꯦ ꯂꯩꯗꯅ ꯑꯁ ꯑꯩꯅ ꯂꯥꯏꯔꯤꯛꯇꯤ ꯈꯛꯇ ꯂꯥꯏꯔꯤꯛꯁꯨ ꯍꯩꯇꯕ ꯃꯣꯏꯅ ꯑꯩꯈꯣꯏꯗꯒ ꯄꯨꯁꯤꯜꯂꯛꯇ꯭ꯔꯦ ꯀꯥꯏꯅ ꯈꯟꯕ ꯂꯩꯗꯅ ꯑꯗꯨꯅ ꯄꯋꯥꯔ ꯇꯥꯡꯉꯒ ꯃꯣꯏ ꯅꯩꯊꯦꯛꯀꯦ ꯀꯥꯏꯅꯒ ꯈꯟꯕ ꯀꯥꯡꯕꯨ ꯂꯩꯅꯔꯝꯒꯤꯅꯤꯕ ꯃꯌꯥꯝ ꯑꯗꯨꯒꯤꯗꯤ
ꯇꯥꯔꯝꯒꯅꯤ ꯑꯗꯣ ꯃꯣꯏꯅ ꯐꯖꯅ ꯍꯥꯏꯕꯤꯔꯗꯤ ꯐꯕ ꯍꯥꯏꯗꯤ ꯄꯤ ꯑꯩꯆ ꯗꯤ ꯂꯧꯕꯗꯨ ꯑ ꯄꯤ ꯑꯩꯆ ꯗꯤ ꯑꯣꯡꯂꯤ ꯐꯥꯎꯔꯛꯇ꯭ꯔꯗꯤ ꯌꯥꯗꯦ ꯈꯣꯠꯇꯦ ꯑꯗꯨ ꯐꯖꯅ ꯇꯧꯅꯤꯕꯨ ꯍꯥꯏꯔꯣ ꯇꯧꯔꯣꯏꯕꯨ ꯍꯥꯏꯔꯣ ꯃꯌꯦꯛꯇꯨ ꯁꯦꯡꯅ ꯁꯦꯡꯅ ꯍꯥꯞꯄꯤꯒꯗꯕꯅꯦ ꯍꯥꯏꯕ ꯃꯃꯥꯡꯗꯖꯨ ꯑꯩꯈꯣꯏꯒꯤ ꯏꯃꯥꯟꯅꯕꯒꯤ ꯃꯥꯏ ꯈꯪꯅꯕ ꯑꯃ ꯊꯥꯖꯤꯜꯂꯦ ꯇꯧꯔꯒ ꯀꯧꯔꯛꯈꯤꯗꯨꯗꯤ ꯑꯗꯨꯝ ꯄꯩꯁꯥ ꯃꯥꯡꯉꯤꯗꯅ
ꯎꯝ
ꯑꯗꯨꯗ ꯍꯟꯗꯛꯁꯨ ꯑꯩꯈꯣꯏ ꯁ꯭ꯥꯏꯒ ꯃꯣꯏ ꯃꯃꯥꯟꯅꯕꯤꯅ ꯑꯗꯥꯏꯅ ꯊꯥꯏ ꯈꯣꯠꯂꯦ ꯍꯥꯏꯔꯛꯄꯗꯒꯤ ꯃꯥꯗꯤ ꯊꯥꯖꯟꯗꯣꯏ ꯇꯧꯔ ꯂꯩꯔꯝꯃꯦꯕꯀꯣ
ꯎꯝ
ꯑꯗꯨꯗꯩꯗꯤ ꯑꯩꯅ ꯑꯦ ꯑꯗꯨ ꯀꯩꯅꯣ ꯇꯣꯡꯉ ꯈꯣꯠꯂꯣ ꯃꯣꯏ ꯃꯣꯏꯗꯣ ꯃꯃꯥꯡꯗꯁꯨ ꯃꯤ ꯁꯨꯃꯥꯏ ꯁꯨꯃꯥꯏ ꯇꯧꯅꯒꯤꯕꯅꯤ ꯈꯟꯗꯝꯅꯦ ꯈꯣꯠꯄꯅꯦ ꯀ꯭ꯋꯨꯏꯇꯤ ꯗꯣ ꯊꯥꯗꯕꯅꯦ ꯑꯦ ꯌꯥꯎꯗꯗꯤ ꯌꯥꯔꯣꯏ ꯈꯣꯠꯂꯣꯏ ꯇꯧꯕꯗꯩꯗꯤ ꯊꯥꯖꯤꯟꯈꯤꯗ꯭ꯔꯕꯅꯦ
ꯑꯣ ꯑꯗꯣ ꯈꯪꯒꯦ ꯍꯥꯏꯔꯗꯤꯅꯦ
ꯎꯝ
ꯃꯣꯏꯅ ꯊꯥꯖꯟꯗꯣꯔꯤꯕ ꯄꯤ ꯑꯩꯆ ꯗꯤꯗꯨꯒꯤ ꯗꯤꯄꯥꯔꯠꯃꯦꯟꯒꯤ ꯁꯤꯌꯥꯔ ꯂꯩꯅꯤꯗꯅ
ꯑꯥ
ꯑꯗꯨꯒꯤ ꯁꯤꯌꯥꯁꯤꯡꯗꯨꯗꯩꯅꯦ ꯍꯥꯟꯅ ꯑꯀꯨꯞꯄ ꯃꯔꯣꯟꯗꯣ ꯍꯥꯟꯅ ꯐꯖ ꯂꯧꯊꯣꯛꯑꯒ ꯊꯥꯖꯤꯜꯂꯣꯏꯨ ꯍꯥꯏꯗꯤ ꯀ꯭ꯌꯨ ꯏ ꯇꯤꯕꯨ ꯇꯧꯅꯤ ꯍꯥꯏꯔꯣ ꯅꯠꯇ꯭ꯔꯒꯅ ꯅꯇꯕꯨ ꯍꯥꯏꯕꯗꯣ ꯁꯤꯌꯥꯔꯗꯤ ꯃꯔꯨ ꯂꯣꯏ ꯈꯪꯅꯤꯕꯀꯣ ꯑꯗꯨꯒ ꯑꯗꯨꯃꯥꯏꯅ ꯇꯧꯔꯒ ꯍꯪꯅꯔꯒꯅꯦ ꯊꯥꯖꯤꯜꯍꯜꯍꯧꯕ ꯁꯨꯈꯪ ꯈꯪꯗꯕꯤꯗ ꯊꯥꯖꯤꯜꯍꯟꯗꯣꯏ
ꯑꯗꯨꯅꯦ
ꯃꯥꯡꯒꯤꯇꯥꯝ ꯃꯣꯏ ꯄꯩꯁꯥ ꯐꯪꯅꯕ ꯍꯣꯠꯅꯕꯗꯅꯦ ꯇꯧ ꯂꯩ ꯍꯥꯏꯕ ꯑꯗꯩ ꯗꯤꯄꯥꯔꯠꯃꯦꯟꯒꯤ ꯑꯣꯐꯤꯁꯁꯤꯡꯅ ꯌꯥꯝ ꯐꯠꯇꯕꯩ ꯆꯥꯡꯁꯦ ꯑ ꯐꯣꯝ ꯏꯅꯥꯎꯞ ꯑꯣꯏꯔꯣ ꯑꯃ ꯑꯣꯏꯔꯣ ꯇꯧꯕ ꯃꯇꯝꯗꯅꯦ ꯄꯩꯁꯥ ꯍꯦꯟꯅ ꯏꯁꯜ ꯁꯜꯂꯅꯤꯗꯅ ꯊꯤ ꯑꯗꯨ ꯈꯪꯗꯕ ꯁꯥꯇ꯭ꯔꯒꯩꯅꯗꯤꯅꯦ ꯄꯩꯁꯥꯗꯤ ꯊꯤꯆꯟꯈꯤꯗꯣꯏꯅꯦꯕ ꯑꯗꯨꯒ ꯈꯔ ꯁꯥꯇꯔ ꯈꯔ ꯁꯤꯡꯕ ꯃꯥꯒꯤ ꯐꯥꯡꯕꯨꯅ ꯅꯪ ꯁꯤ ꯀꯃꯥꯏ ꯀꯃꯥꯏꯅ ꯂꯩꯔꯤꯅꯣ ꯍꯪꯒꯠꯂꯛꯀꯥꯟꯗꯅꯦ ꯑꯦ ꯁꯣꯏꯕꯅꯤ ꯍꯥꯏꯔꯒ ꯄꯩꯁꯥꯁꯦ ꯑꯗꯨꯝ ꯀꯛꯊꯈ꯭ꯔꯅꯤꯗꯅ ꯑꯗꯨꯒ ꯄꯩꯁꯥꯁꯦ ꯑꯃꯝ ꯉꯁꯥꯏ ꯍꯟꯁꯦꯝꯒꯤ ꯄꯩꯁꯥꯗꯣ ꯑꯗꯨꯝ ꯍꯥꯟꯗ ꯑꯗꯨ ꯑꯗꯨꯃꯥꯏꯅ ꯇꯧꯔꯒ ꯄꯩꯁꯥ ꯆꯥꯅꯕ ꯊꯣꯛ ꯂꯩꯔꯝꯃꯣ ꯇꯧꯔꯤꯁꯦ
ꯇꯜꯂꯦ ꯑꯣꯖꯥ ꯈꯕꯨ ꯀꯩꯀꯥ ꯂꯩꯇ꯭ꯔꯗꯤꯀꯣ ꯐꯪꯁꯨ ꯐꯪꯉꯣꯏꯗꯣꯏꯅꯤ
ꯃꯥꯅꯦ ꯑꯣꯖꯥ ꯑꯃ ꯈꯪꯅꯗꯅ ꯃꯥꯒꯤ ꯊꯕꯛ ꯏꯟꯈꯥꯡ ꯈꯔ ꯁꯦꯝꯕꯤꯍꯧꯕ ꯂꯩꯗꯅ ꯃꯥꯏ ꯃꯆꯜꯂꯒ ꯀꯣꯏꯂꯞ ꯅꯞꯄ ꯂꯩꯕꯗꯣ ꯑꯗꯨ ꯗꯨꯅ ꯑꯣꯏꯅꯗꯤ ꯏꯁꯥꯁꯦ ꯍꯥꯞ
ꯃꯥ ꯃꯣꯏꯁꯨ ꯑꯗꯨꯝ ꯄꯥꯝꯃꯤ ꯎꯝ
ꯃꯣꯏ ꯊꯕꯛ ꯀꯍꯦꯛ ꯆꯠꯄꯤꯕ ꯏꯃꯨꯡ ꯃꯅꯨꯡꯒꯤ ꯊꯕꯛ ꯍꯦꯛ ꯇꯧꯍꯟꯕꯤꯕ
ꯍꯣꯏ ꯍꯣꯏ
ꯑ ꯑꯁꯥꯕ ꯆꯠꯂꯨꯔ ꯑꯁꯣꯏꯕ ꯀꯣꯏꯊꯨꯡ ꯈꯨꯌꯧꯕ ꯌꯧꯕ ꯀꯥꯡꯕꯨꯁꯦ ꯁꯤꯅ ꯃꯣꯏ ꯈꯨꯁꯥꯕꯤ ꯑꯣꯏꯅ ꯍꯥꯞꯈꯤꯗꯣꯏꯅꯦꯕ
ꯃꯣꯏꯅ ꯍꯥꯏꯕꯗ ꯆꯠꯀꯗꯕ ꯀꯥꯡꯕꯨ ꯒꯅꯤ ꯑꯗꯣ ꯅꯪ ꯑꯣ ꯃꯟꯗꯦꯗꯨ ꯁꯪꯕ꯭ꯔꯣ
ꯃꯟꯗꯦꯔꯣ ꯃꯟꯗꯦꯁꯦ ꯁꯪꯕ ꯌꯥꯏ ꯀꯩꯗꯧꯔꯦ
ꯑꯩꯁꯦ ꯏ ꯕ꯭ꯂꯣꯛꯇꯝꯇ ꯆꯠꯅꯤꯡꯕꯅꯤꯅ ꯏ ꯕ꯭ꯂꯣꯛꯁꯦ ꯑꯩꯁꯦ ꯇꯜꯂꯕꯅꯦ ꯃꯃꯥꯡꯒꯤ ꯊꯧꯗꯣꯛꯇꯨꯗ ꯏ ꯕ꯭ꯂꯣꯛꯁ ꯂꯣꯏꯖꯠ ꯆꯠꯅꯤꯡꯒꯗ꯭ꯔꯕꯅꯦ ꯑꯗꯨ ꯆꯠ ꯐꯠꯇꯕ ꯌꯥꯗꯕ ꯊꯕꯛ ꯑꯃ ꯂꯩ
ꯀꯔꯤ ꯇꯧꯁꯦ ꯍꯥꯏꯅꯣ ꯏ ꯕ꯭ꯂꯣꯛꯇꯒꯤ
ꯃꯥꯃꯒꯤ ꯃꯆꯥ ꯑꯃ ꯅꯍꯥꯟꯅ ꯑꯩꯈꯣꯏꯅ ꯆꯠꯂꯨꯕ ꯃꯥ ꯑꯃꯗꯣ ꯑꯗꯒꯤ ꯃꯥꯒꯤ ꯃꯆꯥꯅꯨꯄꯥ ꯌꯥꯏꯃ ꯑꯃ ꯏꯍꯥꯟ ꯍꯥꯟꯅ ꯊꯦꯡꯅꯕꯗ ꯆꯥꯛ ꯆꯥꯗ꯭ꯔꯤꯉꯩꯗ ꯑꯃꯛ ꯊꯦꯡꯅꯕꯗ ꯑꯗꯨꯗꯣ ꯃꯥꯒꯤ ꯐꯣꯔꯠ ꯁꯦꯃꯤꯁꯇꯔꯒꯤ ꯃꯥꯔꯛꯁꯤꯠꯇꯣ ꯃꯥꯡꯈ꯭ꯔꯦ ꯍꯥꯏꯕꯀꯣ
ꯑꯣ
ꯑꯗ ꯑꯦꯝ ꯑꯥꯏ ꯇꯤꯗ ꯇꯝꯃꯛꯄꯅꯦꯕ ꯃꯥꯗꯣ
ꯑꯣ
ꯑꯗꯨ ꯀꯃꯥꯏꯅ ꯇꯧꯒꯗꯒꯦ ꯑꯦꯄ꯭ꯂꯤꯀꯦꯁꯟ ꯀꯩꯀ ꯏꯔꯒ ꯇꯧꯅꯕ꯭ꯔꯥ ꯈꯣꯠꯄ꯭ꯔꯥꯗꯣ ꯑꯗꯨ ꯇꯧꯔꯒ ꯑꯝꯇ ꯇꯥꯟ ꯑ ꯇꯥꯟꯊꯣꯛꯇꯕ ꯌꯥꯔꯣꯏꯗꯧꯔꯤꯕ ꯃꯥꯏꯗꯣ
ꯑ
ꯑꯗꯨꯅ ꯑꯝꯇꯪ ꯀꯩꯅꯣ ꯇꯧꯔꯒ ꯈꯪꯗꯦꯅꯦ ꯁꯦꯀ꯭ꯔꯦꯇ꯭ꯔꯤ ꯈꯪꯅꯕꯗ ꯍꯥꯏꯗꯧꯕꯗꯁꯨ ꯇꯟꯕ
ꯍꯣꯏ ꯍꯣꯏ ꯑꯩꯈꯣꯏꯒꯤ ꯀꯩꯅꯣ ꯁꯦꯀ꯭ꯔꯦꯇꯔꯤ ꯈꯪꯅꯕꯗꯨ ꯂꯩꯕꯀꯣ
ꯎꯝ
ꯑꯗꯨ ꯇꯧꯔꯒ ꯆꯪꯉꯨꯔꯁꯦ ꯑꯗꯨꯒ ꯁꯨꯃꯥꯏꯅ ꯁꯨꯃꯥꯏꯅ ꯀꯃꯥꯏ ꯀꯃꯥꯏꯅ ꯄ꯭ꯔꯣꯁꯦꯁꯇ ꯀꯃꯥꯏꯅ ꯆꯪꯒꯅꯤ ꯍꯥꯏꯕꯅ ꯆꯤꯡꯕꯗꯣ
ꯍꯣꯏ
ꯑꯗꯨꯗ ꯇꯧꯔꯨꯁꯦ
ꯎꯝ
ꯆꯂꯤꯉꯗ ꯑꯩꯗꯤ ꯀꯩꯅꯣ ꯐꫭꯝ ꯃꯁꯇꯒꯤ ꯁꯥꯔꯇꯤꯐꯤꯀ ꯂꯧꯊꯣꯛꯇ ꯂꯩꯕꯅꯦ ꯑꯩꯈꯣꯏꯁꯨ ꯑꯗꯨꯁꯨ ꯑꯝ ꯊꯥꯖꯤꯜꯂꯝꯃꯁꯤꯔꯥ ꯈꯜꯂꯤꯅꯤ
ꯇꯧꯔꯁꯦ ꯑꯗꯨꯗꯤ ꯍꯥꯏ
ꯉꯜꯂꯤꯉꯩꯗ ꯂꯧꯊꯣꯛꯍꯧꯗꯔꯤꯅꯦ ꯑꯗꯨ ꯃꯇꯝꯁꯦ ꯍꯧꯈꯤꯕ ꯈꯪꯍꯧꯗꯦꯕ
ꯑꯗꯨꯅꯤ
ꯀꯣꯂꯦꯖꯇꯁꯨ ꯆꯠꯇꯧ ꯂꯩꯔꯤ ꯅꯪ ꯀꯣꯂꯦꯖꯀꯤ ꯄ꯭ꯔꯤꯟꯁꯤꯄꯥꯜ ꯁꯥꯏꯟ ꯂꯧꯊꯣꯛꯄꯒꯤ ꯃꯥꯛꯁꯤꯠ ꯂꯧꯊꯣꯛꯄꯗꯣ ꯂꯧꯊꯣꯛꯑꯕꯣ
ꯑ ꯑꯩꯁꯨ ꯁꯥꯔꯇꯤꯐꯤꯀꯦꯠ ꯂꯧꯗ꯭ꯔꯤ ꯃꯣꯏꯒꯤ ꯑ ꯁꯥꯔꯇꯤꯐꯤꯀꯦꯠ ꯂꯧꯗ꯭ꯔꯤ ꯒ꯭ꯔꯦꯖꯨꯑꯦꯁꯟꯒꯤ
ꯑꯁ ꯅꯣꯏꯒꯤꯗꯣ ꯅꯣꯏꯒꯤꯗꯣ ꯗꯦꯝ ꯀꯣꯂꯦꯖ ꯅꯠꯇ꯭ꯔ
ꯑꯁ ꯀꯨꯏꯅ ꯆꯪꯕꯅꯦ ꯌꯥꯝꯅ
ꯀꯨꯏꯅ ꯌꯥꯝ ꯆꯪꯉꯦ ꯍꯥꯏꯕꯅꯤꯀꯣ ꯁꯠ ꯁꯠ ꯁꯠ ꯁꯠ ꯇꯥꯟꯊꯣꯛꯑꯒ ꯁꯠ ꯁꯠ ꯊꯕꯛ ꯏꯟꯈꯥꯡ ꯀꯔꯤꯉꯩꯁꯤ ꯂꯣꯏ ꯄꯦꯛꯇ ꯊꯝꯍꯧꯅꯕ ꯀꯣ
ꯇꯧꯅꯕ ꯇꯧꯔꯁꯦ ꯑ ꯅꯣꯡꯃ ꯆꯠꯂꯒ ꯐꯖꯅ ꯅꯪꯒꯤꯁꯨ ꯂꯧꯗꯣꯏ ꯑꯣꯏꯔꯝꯒꯅꯦ
ꯂꯧꯗꯨꯏꯅꯦ ꯑꯩꯒꯤ ꯀꯣꯂꯦꯖꯇꯩ ꯌꯥꯝ ꯊꯨꯅ ꯂꯧꯔꯛ ꯇꯣꯏꯅ ꯇꯧꯏꯁꯦ
ꯑꯗꯨꯗꯩ ꯑꯩ ꯅꯣꯡ ꯗ꯭ꯌꯨ ꯀꯩꯀꯥꯗꯨꯁꯨ ꯇꯥꯟꯊꯣꯛꯅꯕ ꯇꯧꯒꯦ ꯇꯧꯕꯅꯦꯕ ꯁꯥꯔꯇꯤꯐꯀꯦꯠ ꯃꯥꯥꯁꯇꯔꯒꯤꯁꯨ ꯇꯥꯥꯟꯊꯣꯛꯅꯕ
ꯎꯝ
ꯑꯗꯨ ꯅꯠꯇ꯭ꯔꯗꯤ ꯌꯥꯔꯣꯏ ꯈꯣꯏ ꯏꯕꯥꯏꯒꯤꯗꯨꯁꯨ ꯎꯝ
ꯃꯁꯇꯔꯒꯤꯗꯤ ꯇꯥꯟꯊꯣꯛꯈ꯭ꯔꯦꯕꯀꯣ
ꯑꯥ
ꯀꯩꯅꯣꯒꯤ ꯋꯥꯠꯂꯤ ꯑ ꯕꯦꯠ ꯇꯝꯕꯒꯤ ꯋꯥꯠꯂꯤ
ꯑꯥ
ꯅꯣ ꯗꯤꯌꯨ ꯇꯥꯟꯊꯣꯛꯄꯁꯦ ꯀꯅꯥꯒꯨꯝꯕ ꯑꯃꯅ ꯅꯣ ꯗꯤꯌꯨ ꯁꯥꯔꯇꯤꯐꯤꯀꯦꯠ ꯍꯡꯉꯛꯄ ꯌꯥꯎꯋꯦꯕꯀꯣ
ꯍꯣꯏ
ꯑꯗꯨ ꯀꯅꯥꯒꯨꯝꯕꯅ ꯃꯨꯛ ꯍꯪꯉꯛꯇꯕꯁꯨ ꯌꯥꯎꯋꯦꯕ ꯀꯃꯥꯏꯅ ꯇꯧꯔꯤꯅꯣ ꯈꯪꯗꯦꯅꯦ
ꯅꯣ ꯗꯤꯌꯨ ꯁꯥꯔꯇꯤꯐꯤꯀꯦꯠ ꯍꯥꯏꯁꯤꯅ ꯀꯔꯥꯏꯗꯅꯣ ꯍꯪꯉꯛꯄ ꯍꯥꯏꯁꯦ
ꯑꯩꯈꯣꯏꯒꯤ ꯁꯥꯔꯇꯤꯐꯤꯀꯦꯠ ꯂꯧꯕꯗ ꯀꯩꯅꯣ ꯇꯧꯕꯗꯣ ꯑꯦ ꯕ꯭ꯂꯣꯛꯇ ꯆꯠꯂꯒ ꯁꯥꯔꯇꯤꯐꯤꯀꯦꯠ ꯆꯦ ꯊꯥꯖꯤꯜꯂꯒꯅꯦ ꯇꯥꯟꯊꯣꯛꯄꯤꯗꯣ
ꯀꯩꯅꯣꯗ ꯃꯣꯏꯁꯤ ꯅꯣ ꯗꯤꯌꯨ ꯌꯥꯎꯗꯕꯤꯗ ꯀꯃꯥꯏꯅ ꯌꯥꯔꯤꯖꯥꯠꯅꯣ ꯑꯃꯨꯛ
ꯑꯗꯨꯅꯦ ꯑꯩꯈꯣꯏꯒꯤ ꯕꯦꯠ ꯇꯝꯃꯤꯟꯅꯕꯗ ꯃꯨꯁꯂꯤꯝ ꯃꯆꯥ ꯅꯨꯄꯤ ꯃꯆꯥ ꯑꯃ ꯌꯥꯎꯋꯦꯕꯀꯣ
ꯑꯥ
ꯃꯥꯒꯤ ꯅꯣ ꯗꯤꯌꯨ ꯇꯥꯟꯊꯣꯛꯈꯤꯗꯦꯌꯦ ꯀꯔꯤꯝꯇ ꯍꯥꯏꯔꯛꯇꯦꯌꯦ ꯑꯗꯨꯝ ꯑꯁꯤ ꯁꯥꯔꯇꯤꯐꯤꯀꯦꯠ ꯂꯧꯊꯣꯛꯑꯦꯅ ꯍꯥꯏꯔꯛ
ꯑꯥ
ꯀꯃꯥꯏꯅ ꯇꯧꯔꯤꯅꯣꯗꯤ ꯈꯣꯏꯗꯤ ꯅꯣ ꯗꯤꯌꯨ ꯁꯥꯔꯇꯤꯐꯤꯀꯦꯠ ꯇꯥꯟꯊꯣꯛꯅꯗ꯭ꯔꯅꯦ
ꯑꯥ ꯑꯗꯨꯅꯤ ꯑꯩꯁꯨ ꯅꯣ ꯗꯤꯌꯨꯗꯣ ꯇꯥꯟꯊꯣꯛꯇꯕꯗꯩꯗꯣ ꯇꯜꯂꯒ ꯑꯗꯨꯝ ꯂꯩꯕꯅꯤ ꯑꯗꯨ ꯌꯥꯔꯗꯤ ꯀꯥꯏꯗꯒꯤ ꯑꯗꯨꯝ ꯇꯧꯁꯤꯟꯈꯤꯕꯅ ꯐꯔꯦ ꯅꯣꯏꯗꯩ ꯂꯧꯅ ꯂꯩꯇ꯭ꯔꯁꯨ
ꯃꯥꯅꯦ
ꯈꯪꯗꯦꯗ ꯒ꯭ꯌꯥꯟ ꯇꯥꯗꯦꯗ ꯑꯦꯝ ꯌꯨ ꯁꯤ ꯇꯧꯅꯤꯡ ꯇꯧꯅꯤꯡꯕꯗ ꯉꯥꯏꯍꯥꯛ ꯉꯥꯏꯍꯥꯛꯀꯤ ꯅꯤꯉꯛ ꯅꯤꯉꯛꯄꯗ ꯇꯧ ꯂꯩꯔꯕ ꯃꯥꯜꯂꯦ
ꯑꯗꯨ ꯆꯠꯅꯕꯗꯤ ꯇꯧꯔꯁꯦ ꯑꯩꯁꯨ ꯎꯝ ꯇꯥꯟꯊꯣꯛꯇꯕ ꯌꯥꯔꯔꯣꯏꯕ ꯎꯝ
ꯍꯟꯗꯛꯀꯤ ꯊꯕꯛꯀꯤ ꯁꯥꯔꯇꯤꯐꯤꯀꯦꯠꯀꯤ ꯀꯣ ꯄꯩꯈꯥꯗꯣ ꯊꯥꯔ ꯁꯦꯞꯇꯦꯝꯕꯔꯅꯦ ꯑꯗꯨꯁꯨ ꯂꯥꯏꯔꯤꯛ ꯄꯥꯗ ꯌꯥꯔꯣꯏꯀꯣ
ꯑ
ꯍꯟꯗꯛꯇꯤ ꯑꯩ ꯀ꯭ꯂꯥꯁ ꯁꯤꯛꯁꯇꯩꯅ ꯑꯥꯏꯠ ꯄꯨꯛꯀꯤ ꯁ꯭ꯇꯦꯟꯗꯔꯒꯤ ꯂꯥꯏꯔꯤꯛꯁꯦ ꯄꯥꯥꯁꯜꯂꯗꯕꯅꯤ ꯑꯌꯥꯝꯕ ꯁꯣꯁꯦꯜ ꯁꯥꯏꯟꯁꯤꯁꯨ ꯁꯤꯗꯩ ꯍꯪꯉꯦꯕꯀꯣ ꯑ ꯕꯦꯡꯒꯣꯂꯤꯁꯦ ꯄꯥꯒꯦ ꯇꯧꯕꯅꯦ ꯑꯩꯈꯣꯏꯒꯤ ꯍꯣꯁꯇꯦꯜꯒꯤ ꯈꯕꯔꯗꯨꯁꯨ ꯏꯪꯂꯤꯁꯀꯤ ꯈꯕꯔ ꯂꯧ ꯂꯩꯔꯦ꯫ ꯍꯥꯟꯅꯗꯤ ꯑꯁꯣꯝ ꯅꯥꯀꯟ ꯍꯣꯁꯇꯦꯜ ꯑꯃ ꯂꯩꯔꯝꯕꯗꯣ꯫ ꯑꯗꯨꯅ ꯏꯪꯂꯤꯁ ꯈꯕꯔꯗꯨ ꯑꯣꯏꯔꯁꯨ ꯈꯔꯗ
ꯍꯣꯏ꯫
ꯁꯨꯂꯥꯛꯄꯨ ꯂꯥꯛꯈꯤꯗꯔꯦ ꯁꯣꯝ ꯂꯥꯛꯄꯗꯗꯤ꯫
ꯇꯤ ꯇꯤꯁꯦ ꯕꯦꯡꯒꯣꯂꯤ ꯌꯥꯎꯔꯝꯒꯅꯤꯅꯦꯀꯣ꯫
ꯑ ꯗꯤ ꯗꯤ ꯁꯦ ꯕꯦꯡꯒꯣꯜꯂꯤꯗ꯫
ꯑꯁ ꯑꯗꯨꯅ ꯈꯔ ꯄꯥꯗ ꯌꯥꯔꯣ ꯁꯤꯗꯤ ꯑꯩꯁꯨ ꯊꯥꯒꯗꯝꯅꯤꯅꯦ꯫
ꯃꯣꯏꯒꯤ ꯄ꯭ꯔꯣꯁꯦꯁꯇꯨꯗꯅ ꯑꯃ ꯁꯤ ꯇꯦꯠ ꯅ ꯂꯧꯕ ꯑꯦꯛꯖꯥꯝ ꯊꯥꯕꯗꯣ ꯑꯗꯨꯃꯥꯏꯅ ꯇꯧꯑꯣ
ꯑꯣ
ꯍꯣꯡ ꯈꯨꯠ
ꯈꯔ ꯊꯥꯗꯣꯛꯇꯅ ꯐꯥꯎꯗꯣꯛꯇꯅ ꯇꯧꯅꯕ ꯇꯧꯗ꯭ꯔꯗꯤ ꯊꯕꯛ ꯊꯥꯖꯅꯕ ꯑꯩꯈꯣꯏ ꯏꯕꯥꯏꯒꯤꯗꯨꯁꯨ ꯊꯕꯛꯀꯤ ꯃꯥꯜꯂꯦꯕ ꯃꯥꯏꯗꯣ ꯈꯔ ꯊꯨꯅ ꯑꯝꯇ ꯇꯧꯔꯛꯑꯣ ꯈꯣꯠꯂꯣ ꯇꯧꯕꯤꯔꯛꯑꯣꯅ ꯍꯥꯏꯌꯦꯕ ꯃꯥꯗꯣ ꯐꯔꯛ ꯇꯥꯔꯦꯅ
ꯅꯣꯏ ꯏꯕꯥꯏ ꯌꯥꯏꯃꯗꯨ ꯅꯨꯄꯤ ꯊꯤꯈ꯭ꯔꯕꯣ꯫
ꯊꯤꯗ꯭ꯔꯤ ꯑꯩꯈꯣꯏ ꯑꯍꯟꯗꯨꯗꯪ ꯊꯤꯕꯗꯤ꯫
ꯑꯍꯟꯗꯨ ꯈꯥꯛꯇꯔ ꯊꯤꯔꯤꯖꯦ꯫
ꯎꯝ ꯑꯩꯈꯣꯏ ꯏꯕꯥ ꯌꯥꯝꯃꯦ꯫
ꯍꯣ
ꯍꯧꯖꯤꯛꯀꯤ ꯃꯥꯝꯃꯗꯣ ꯃꯥꯒꯤꯅ꯫ ꯏꯕꯥꯏ ꯑꯍꯨꯝꯅꯦꯕꯀꯣ ꯃꯆꯥ ꯃꯨꯄꯥ ꯑꯍꯨꯝ꯫
ꯎꯝ
ꯑꯍꯟꯗꯨꯕꯨꯗꯤ ꯊꯤꯔꯦ꯫
ꯅꯨꯄꯤ ꯑꯃꯇ ꯌꯥꯎꯗꯕ꯫
ꯅꯨꯄꯤ ꯑꯃ ꯌꯥꯎꯋꯦ ꯑꯗꯨꯗꯤ ꯃꯌꯨꯝ ꯄꯥꯟꯈ꯭ꯔꯦꯗ ꯅꯕꯣꯗꯤꯌꯥꯒꯤ ꯑꯣꯖꯥ ꯑꯣꯏꯈ꯭ꯔꯦ꯫
ꯑꯣ ꯅꯨꯄꯤꯗꯣ꯫
ꯎꯝ꯫
ꯐꯩꯅꯦ꯫
ꯑꯗꯨ
ꯀꯩ ꯂꯝꯗ ꯇꯥꯔꯤꯕ꯫
ꯑꯁꯥꯝꯗ ꯇꯥ ꯑꯥ ꯍꯧꯖꯤꯛ ꯑꯁꯥꯝꯗ ꯇꯥꯔꯝꯗꯧ ꯃꯥꯜꯂꯦ ꯑꯁꯥꯝꯗ ꯇꯥꯏ ꯍꯥꯏꯕꯅꯦ꯫
ꯑꯗꯨꯒ ꯑꯩꯈꯣꯏꯒꯤ ꯃꯥꯝꯃ ꯌꯥꯝꯃꯦꯕ꯫ ꯑꯩꯈꯣꯏ ꯃꯃꯥꯏ ꯃꯆꯤꯟ ꯃꯅꯥꯎꯁꯦ ꯑꯩꯈꯣꯏ ꯃꯥꯒ ꯊꯥꯔꯒ꯫ ꯃꯉꯥ ꯑꯣꯏꯗꯣꯏꯅꯦꯕꯀꯣ꯫
ꯑꯥ꯫
ꯑꯇꯩꯗꯨꯅ ꯅꯨꯄꯥ ꯉꯥꯛꯇꯅꯦꯕ꯫
ꯑꯣ꯫
ꯑꯍꯨꯝ ꯃꯥꯔꯤ ꯑꯦ ꯑꯃꯕꯨꯗꯤ ꯀꯩꯅꯣ ꯇꯧꯕꯅꯤ꯫ ꯑꯩꯈꯣꯏ ꯏꯕꯣꯛꯅ ꯌꯣꯛꯈꯤ ꯍꯥꯏꯌꯦꯕ ꯑꯩꯈꯣꯏꯒꯤ ꯑꯍꯟꯁꯦ꯫
ꯑꯣ꯫
ꯂꯩꯔꯤꯕ ꯑꯍꯟꯁꯦ ꯑꯁꯦꯡꯕꯗꯤ꯫ ꯀꯩꯅꯣꯅꯦꯅ ꯍꯥꯏꯌꯦꯕ ꯑꯥ ꯍꯧꯖꯤꯛꯀꯤ ꯅꯥꯕꯗꯣ꯫ ꯑꯩꯈꯣꯏ ꯃꯥꯝꯃꯅ ꯍꯥꯟꯅ ꯅꯥꯏ ꯑꯗꯨꯗ ꯃꯥꯅ ꯑꯍꯟꯗꯤ ꯑꯣꯏꯖꯕ ꯑꯗꯨꯗ꯫ ꯑꯃ ꯑꯌꯣꯛꯄꯗꯨꯅ ꯑꯍꯟ ꯑꯗꯨꯝ ꯑꯣꯏꯔꯦꯗꯅ ꯃꯥꯅ ꯍꯟꯕꯒꯤ꯫ ꯑꯗꯥꯏ ꯇꯧꯗꯅ꯫ ꯏꯟꯖꯤꯅꯤꯌꯥꯔ ꯑꯣꯏꯌꯧ ꯑꯣꯏꯍꯟꯗꯅ ꯈꯣꯠꯇꯅ ꯑꯩꯈꯣꯏ ꯏꯕꯣꯛꯅ ꯇꯧꯈ꯭ꯔꯦꯕ ꯑꯍꯟꯗꯨꯕꯨꯗꯤ꯫ ꯑꯗꯨꯒꯤ꯫ ꯎꯝ ꯃꯥꯕꯨꯗꯤ ꯂꯩꯈꯤꯗ꯭ꯔꯦ ꯀꯨꯏꯔꯦ ꯃꯥꯝꯍꯟꯖꯦ
ꯑꯣ ꯀꯩꯗꯧꯕꯗ ꯂꯩꯈꯤꯗ꯭ꯔꯤꯅꯣ ꯀꯔꯤ ꯂꯩꯅꯥꯗ
ꯅꯥꯔꯒ ꯏꯁꯇꯣꯛꯇ ꯂꯩꯈꯤꯗꯕꯅꯦ ꯀꯨꯏꯔꯦ
ꯆꯍꯤ ꯀꯌꯥ ꯁꯨꯕꯗ ꯂꯩꯒꯤꯗꯔꯤꯅꯣ ꯍꯥꯏꯖꯦ
ꯆꯍꯤꯖꯦ ꯑꯗꯨꯝ ꯀꯩꯅꯣꯃꯨꯛ ꯁꯨꯔꯝꯗꯧ ꯃꯥꯜꯂꯦ ꯌꯥꯝ ꯀꯟꯅ ꯑꯍꯟꯗꯤ ꯑꯣꯏꯗꯕꯅꯦ ꯊꯕꯛꯇꯨ ꯔꯤ ꯊꯕꯛ ꯐꯥꯎ ꯔꯤꯇꯥꯌꯔ ꯆꯠꯇ꯭ꯔꯤꯕꯅꯦꯕ
ꯑꯗꯨꯗꯤ ꯃꯥꯏ ꯊꯕꯛꯇꯨ ꯀꯅꯥꯅꯃꯨꯛ ꯄꯨꯍꯧꯔꯦ ꯃꯥꯏ ꯅꯨꯄꯤꯅ
ꯃꯥꯏ ꯅꯨꯄꯤꯁꯨ ꯊꯕꯛ ꯇꯧꯋꯤꯗ꯫
ꯅꯪꯗꯤ ꯀꯅꯥꯅ ꯁꯤꯜꯂꯧꯔꯤꯕ꯫
ꯁꯤꯟꯗꯕ ꯃꯥꯜꯂꯦ ꯁꯤꯟꯒꯤꯗ꯭ꯔꯕ ꯃꯥꯜꯂꯦ ꯑꯗꯨꯝ꯫ ꯑꯗꯨꯒ ꯃꯣꯏ ꯃꯆꯥꯅꯨꯄꯥ ꯑꯃ ꯂꯩꯌꯦ꯫